ꯑꯦꯌꯥ ꯃꯇꯝꯗꯣ ꯊꯨꯅ ꯆꯠꯂꯦꯀꯣ ꯍꯧꯖꯤꯛ
ꯍꯣꯏ ꯑꯗꯨꯁꯨ ꯑꯗꯨꯒꯨꯝꯕꯁꯨ ꯉꯥꯡꯒꯅꯨ ꯍꯥꯏ ꯂꯦꯗ
ꯎꯝ ꯅꯪ ꯅꯪꯒꯤ ꯅꯦꯠꯋꯥꯔꯛ ꯐꯠꯇꯕ ꯃꯇꯝꯗꯗꯤ ꯀꯣꯜ ꯇꯧꯅꯨꯀꯣ
ꯍꯣꯏ ꯍꯣꯏ
ꯅꯪꯒꯤ ꯅꯦꯠꯋꯥꯔꯛ ꯐꯥꯕ ꯃꯇꯝꯗ ꯀꯣꯜ ꯇ ꯇꯧꯑꯣ
ꯎꯝ ꯑꯩꯒꯤ ꯉꯁꯥꯏ ꯀꯠ ꯇꯧꯈ꯭ꯔꯦꯃ ꯑꯥ ꯉꯁꯤꯒꯤꯗꯤ ꯇꯥꯛꯁ ꯀꯝꯄ꯭ꯂꯤꯠ ꯇꯧꯈ꯭ꯔꯦꯅ ꯍꯥꯏꯕꯅꯦ ꯃꯣꯏꯅ
ꯑꯣ ꯑꯣ ꯇꯥꯛꯁ ꯀꯝꯄ꯭ꯂꯠ ꯑꯣꯏꯔꯁꯨ ꯅꯪ ꯑꯗꯨꯝ ꯀꯣꯜ ꯇꯧꯕ ꯌꯥꯕꯅꯦ ꯏꯕꯦꯝꯃ
ꯍꯧꯒꯠꯈ꯭ꯔꯦ ꯏꯆꯥꯅꯨꯄꯥꯁꯦ
ꯑꯁ ꯁꯥꯌꯦ ꯌꯥꯝ ꯁꯥꯏ
ꯃꯩꯗꯥ
ꯑ ꯑꯣ
ꯑꯗꯨꯒꯤ ꯌꯥꯝ ꯁꯥꯏꯅꯦ
ꯍꯦ
ꯎꯝ
ꯇꯃꯦꯡꯂꯣꯡ ꯅꯪꯒꯤ ꯌꯨꯝꯗꯣ ꯁꯤ ꯄ꯭ꯔꯤꯠꯂꯦꯝ ꯂꯩꯌꯦꯅ ꯑꯗꯨ ꯔꯣꯝꯗꯅꯤꯀꯣ
ꯍꯣꯏ ꯑꯁ ꯍꯥꯟꯅꯒꯤ ꯃꯐꯝꯗꯣ
ꯎꯝ ꯎꯝ ꯅꯪꯒꯤ ꯅꯪꯒꯤ ꯃꯐꯝꯗꯣ ꯅꯦꯠꯋꯥꯡ ꯒꯤ ꯌꯨꯝꯗꯣ ꯑꯄꯣꯖꯤꯠꯅꯤꯀꯣ ꯅꯪꯉꯣꯟꯗꯒꯤ ꯍꯣꯏ ꯍꯣꯏ
ꯌꯨꯝꯒꯤ ꯄꯣꯠꯁꯩ ꯍꯥꯏꯕ ꯇꯥꯔꯦ
ꯎꯝ ꯌꯨꯝꯗꯤ ꯑꯣꯄꯣꯖꯤꯠ ꯍꯥꯏꯕ ꯇꯥꯔꯦ ꯍꯣꯏ ꯐꯥꯏꯅꯦ ꯅꯪꯗꯤ ꯂꯞ ꯇꯕ ꯃꯐꯝꯗ ꯂꯨꯍꯣꯡꯅꯒ ꯂꯩꯕꯗꯨ ꯌꯦ ꯌꯦꯅꯤꯡꯗꯒ ꯂꯩꯕꯩ ꯌꯥꯦ ꯑꯩꯒꯤ ꯑ ꯏꯁꯤ ꯅ
ꯎ ꯅꯪꯒꯤꯅꯦ ꯋꯥ ꯐꯠꯇꯕ꯭ꯔꯥ ꯌꯦꯅꯔꯥ ꯈꯪꯗ꯭ꯔꯦ ꯀ꯭ꯂꯦ
ꯎꯝ ꯀ ꯇꯥꯕꯥꯏ ꯆ ꯀ
ꯍꯣꯏ ꯍꯣꯏ ꯇꯥꯏꯌꯦ
ꯑ ꯑꯥ ꯑꯩꯒꯤ ꯏꯆꯦ ꯀꯣꯜ ꯇꯧꯔꯔꯛꯄꯒꯤꯅꯦ
ꯑꯣ ꯑꯣ ꯑꯗꯨꯗꯤ ꯀ ꯐꯥꯎꯅꯔꯣꯗ
ꯍꯦ ꯌꯥꯗꯦ ꯍꯧꯖꯤꯛ ꯌꯥꯗꯦ
ꯎꯝ
ꯑꯩ ꯅ ꯌꯥꯗꯦ ꯍꯥꯏꯈ꯭ꯔꯕꯅꯦ ꯑꯩ ꯀꯣ ꯇꯧꯔꯒꯦ ꯍꯥꯏꯥꯏ ꯈꯦꯅꯤ
ꯑ ꯎ
ꯑꯩꯈꯣꯏ ꯚꯤ ꯑꯥꯏ ꯄꯤ ꯅꯪ ꯚꯤ ꯑꯥꯏ ꯄꯤ ꯂꯥꯏꯟꯗ ꯂꯩꯔ ꯒ ꯑꯩ ꯀꯃꯥꯏꯅ ꯃꯥꯒꯦꯀꯣ ꯀꯄꯤꯤ ꯀꯧꯅꯤ
ꯑ
ꯑꯩꯈꯣꯏꯗꯤ ꯍꯧꯖꯤꯛꯇꯤ ꯕꯤ ꯑꯦꯝ ꯄꯤ ꯅꯠꯇꯦ ꯑꯩꯈꯣꯏꯒꯤ
ꯎꯝ ꯅꯪꯗꯤ ꯎꯝ ꯁꯥ ꯑ ꯁꯥ ꯆꯥꯅꯤꯉꯥꯏ ꯀꯦꯖꯤ ꯑꯃꯗꯤ ꯂꯥꯟꯈ꯭ꯔꯦꯗꯣ
ꯑꯁ ꯋꯥꯣꯏ ꯑꯗꯨ ꯁꯥ ꯆꯥꯅꯤꯡꯗꯅꯕ ꯍꯧꯖꯤꯩ ꯀꯥꯟꯅ ꯀꯔꯤ ꯂꯧꯁꯤꯅꯣ ꯈꯪꯗ꯭ꯔꯦ ꯁ ꯁꯤꯠ ꯂꯧꯒꯦ ꯏꯅꯤ
ꯑꯗꯨ ꯀꯩꯅꯣꯒꯨꯝꯕ ꯐꯠꯇꯕꯅꯦ ꯁꯟꯁꯥꯒꯨꯝꯕꯗꯤꯀꯣ ꯅꯪꯒꯤ ꯁꯃꯌꯥꯝ
ꯑꯥ ꯍꯣꯏ ꯆꯥꯗ꯭ꯔꯦ ꯑꯩ ꯇꯃꯦꯡꯂꯣꯡ ꯂꯥꯛꯄꯗ ꯑꯅꯤꯔꯛꯇꯤ ꯆꯥꯈ꯭ꯔꯦꯀꯣ ꯑꯗꯨꯒ ꯍꯧꯖꯤꯛ ꯛꯇꯤ ꯑꯩ ꯆꯥꯅꯤꯡꯗ꯭ꯔꯦ ꯅꯍꯥꯟꯗꯣ ꯑꯩꯅ ꯄꯣ ꯎꯔꯒ ꯀ ꯁꯤꯕꯗꯣ ꯑꯁ ꯂꯨ ꯅꯃꯛ ꯆꯥꯅꯤꯡꯗ꯭ꯔꯦ ꯍꯧꯖꯤꯛꯇꯤ ꯉꯥ ꯉꯥꯛ ꯀꯄꯁꯥꯏ
ꯑ ꯑ ꯑꯉꯍꯦꯅ ꯐꯥꯎꯅꯦ ꯍꯦ ꯏꯗꯤ ꯑꯆꯥ ꯍꯩꯗꯤ ꯃꯇꯝ ꯃꯇꯝꯒꯤ ꯍꯩꯁꯤꯡꯗꯤ ꯆꯥꯎ
ꯐ꯭ꯔꯨꯠꯁꯤꯡ ꯍꯥꯏꯕ꯭ꯔꯥ ꯑ ꯑ ꯍꯣꯏꯣꯏ ꯑꯁ ꯍꯧꯖꯤꯛ ꯑꯩ ꯃꯦꯡꯒꯣ ꯆ ꯇꯧꯔꯒꯂ ꯏꯅꯦ
ꯍꯣꯏ ꯃꯦꯡꯒꯣ ꯆꯥꯕ ꯐꯕꯅꯦ ꯃꯦꯡꯒꯣꯁꯨ ꯃꯇꯝꯒꯤ ꯃꯇꯝ ꯃꯇꯝꯒꯤ ꯁꯤꯖꯟꯒꯤ ꯐ꯭ꯔꯨꯠꯇꯣ ꯏꯁꯣꯔꯅ ꯄꯤꯕꯅꯤꯅ ꯀꯔꯤꯁꯨ ꯇꯧꯗꯕꯅꯦ ꯃꯇꯝ ꯅꯠꯇꯕꯤꯗ ꯆꯥꯕꯗꯣ ꯐꯠꯇꯕꯅꯦ ꯏꯁꯥꯒꯤꯗꯤ ꯇꯞ ꯅꯠꯇꯕꯗ ꯀꯔꯤ ꯍꯥꯏꯁꯤꯔꯥ ꯍꯧꯖꯤꯛꯀꯥꯟ ꯑꯣꯔꯦꯟꯖ ꯐꯪꯈ꯭ꯔꯗꯤ ꯃꯇꯝ ꯅꯠꯇꯦꯕꯀꯣ ꯃꯇꯝ ꯅꯠꯇꯕꯤꯗ ꯅꯪ ꯆꯥꯔꯛꯑꯗꯤ ꯅꯪꯒꯤꯗ ꯃꯥ ꯐꯖꯕꯅꯤ
ꯎꯝ ꯎꯝ ꯍꯣꯏ ꯃꯤꯅ ꯑꯗꯨꯝ ꯍꯥꯏꯅꯦ
ꯎꯝ ꯁꯣꯏꯅ ꯆꯥꯎꯅ ꯄꯤꯕ ꯃꯇꯝꯗ ꯆꯥꯎꯔꯗꯕ ꯄꯔꯄꯣꯁ ꯂꯩꯕꯒꯤ ꯄꯤꯕꯅꯤꯗ
ꯑ ꯑ ꯃꯦꯡꯒꯣ ꯆꯥ ꯆꯥꯔꯒ ꯂꯩ ꯑꯩ ꯌꯥꯝ ꯆꯥꯃꯟꯈ꯭ꯔꯕ꯭ꯔꯥ ꯀꯣ ꯍꯥꯏꯅ
ꯑꯩꯁꯨ ꯌꯥꯝ ꯆꯥꯅꯤꯡꯉꯦ ꯃꯦꯡꯒꯣꯗꯤ ꯑꯩꯁꯨ ꯍꯥꯟꯅ ꯑꯗꯨꯃꯥꯏꯅ ꯇꯧꯕꯅꯦ ꯏꯝꯐꯥꯜꯗ ꯇ꯭ꯔꯤꯃꯦꯟ ꯆꯠꯂꯒ ꯃꯦꯡꯒꯣꯗꯣ ꯐꯤꯐꯇꯤ ꯔꯨꯄꯤꯁ ꯍꯥꯏꯕ꯭ꯔꯥ ꯀꯦꯖꯤꯗ ꯑꯗꯨꯒꯤ ꯑꯁ ꯆꯥꯅꯤꯡꯕꯒꯤ ꯌꯥꯝ ꯂꯩꯔꯒ ꯃꯣꯔꯅꯤꯡ ꯏꯚꯤꯅꯤꯡ ꯃꯇꯝ ꯀꯥꯡꯗꯔꯦ ꯑꯗꯨꯝ ꯆꯥꯕꯅꯦ
ꯑꯣ
ꯍꯥꯎꯁꯨ ꯌꯥꯝ ꯍꯥꯎꯕ ꯏꯝꯐꯥꯜꯗꯗꯤ ꯍꯣꯡ ꯍꯣꯡꯅ ꯄꯥꯡꯕꯒꯤ ꯍꯧꯖꯤꯛꯀꯥꯟꯁꯨ ꯌꯥꯝ ꯆꯥꯅꯤꯡꯉꯦ ꯑꯗꯨ ꯑꯗꯨꯁꯨ ꯎꯄꯥꯏ ꯂꯩꯇꯔꯦ ꯍꯧꯖꯤꯛꯀꯥꯟꯗꯤ
ꯍ ꯆꯔ ꯂꯩꯗꯤ ꯑ ꯑ
ꯁꯧ ꯌꯥꯝ ꯆꯥꯒꯗꯕꯅꯦ ꯆꯥꯅꯤꯡꯉꯥꯏ ꯄꯤꯕ ꯃꯇꯝ ꯌꯥꯝ ꯆꯥꯒꯗꯕꯅꯦ ꯉꯪꯍꯥꯛ ꯑꯉꯥꯡ ꯂꯩꯔꯗꯤ ꯅꯪ ꯆꯥꯕ ꯅꯍꯍꯦꯛ ꯑꯉꯥꯡ ꯂꯩꯔꯗꯤ ꯆꯥꯕ ꯌꯥꯗꯕ ꯉꯥꯛꯇ ꯊꯂꯛꯀꯅꯤ ꯑꯃꯨꯛꯀ ꯅꯪ ꯅꯪ ꯌꯥꯝ ꯂꯛꯀꯤ ꯑꯣꯏ ꯍꯥꯏꯔꯗꯤ ꯃꯣꯔꯣꯛ ꯆꯥꯔꯁꯨ ꯑꯗꯨ ꯑꯗꯥ ꯆꯥꯔꯁꯨ ꯀꯔꯤꯁꯨ ꯇꯧꯔꯣꯏ ꯑꯗꯣ ꯑꯩꯈꯣꯏꯒꯨꯝꯕꯗꯤ ꯃꯣꯔꯣꯛ ꯌꯥꯝ ꯆꯥꯏꯗꯅ ꯑꯉꯥꯡꯗꯣ ꯃꯊꯤ ꯍꯥꯏꯒꯅꯤ ꯑꯃꯨꯛꯀ
ꯑꯣ
ꯑꯗꯨ ꯑꯗꯨꯝ ꯇꯒꯅꯗꯤꯦ
ꯇꯥꯕꯗꯣ ꯐꯖꯅ ꯀꯟꯇ꯭ꯔꯣꯜ ꯇꯧꯗ꯭ꯔꯗꯤ ꯌꯥꯗꯕꯅꯦ ꯑꯉꯥꯡ ꯂꯩꯩꯔꯩ
ꯑ ꯑꯁ ꯌꯥꯝ ꯆꯥꯒꯦ ꯍꯧꯖꯤꯛꯇ ꯑꯗꯨꯗꯤ
ꯎꯝ ꯅꯪ ꯆꯠꯅꯤꯡꯃ ꯆꯥꯔꯣ
ꯑꯁ ꯑꯩꯗꯤ ꯄꯨꯔꯤ ꯆꯥꯅꯤꯡꯃꯟꯕꯒꯤꯀꯣ ꯀꯣꯟꯗ꯭ꯔꯣ ꯇꯧ ꯂꯣꯏꯔ ꯂꯩꯕꯅꯦ ꯁꯤꯒ ꯑꯩꯒꯤ ꯑꯉꯥꯡ ꯌꯥꯝ ꯆꯥꯎꯔꯗꯤ ꯍꯥꯏꯅꯣ
ꯎꯝ ꯀꯦꯖꯤ ꯀꯌꯥ ꯁꯨꯔꯕꯣ
ꯈꯪꯗꯦ ꯌꯦꯡꯁꯨ ꯌꯦꯡꯗ꯭ꯔꯤꯌꯦꯦ ꯎꯝ ꯍꯌꯦꯡ ꯑ ꯑꯗꯨ ꯑꯜꯇ꯭ꯔ ꯁꯥꯎꯟꯗꯣ ꯑꯩ ꯆꯠꯇ꯭ꯔꯤꯑꯕ ꯇꯃꯦꯡꯂꯣꯡ ꯂꯥꯛꯂꯒ
ꯑꯣ ꯂꯥꯁ ꯇꯥꯏꯝ ꯌꯦꯡꯕꯗꯤ
ꯂꯥꯁ ꯇꯥꯏꯝ ꯌꯦꯡꯉꯨꯗꯤ ꯐꯥꯏꯚ ꯍꯟꯗ꯭ꯔꯦꯠ ꯒ꯭ꯔꯥꯝꯁ ꯉꯥꯛꯄꯅꯤꯗ
ꯑꯣ ꯑꯗꯨꯕꯨꯗꯤ ꯅꯪ ꯊꯥ ꯌꯥꯝ ꯁꯨꯔꯣꯏꯅꯦ ꯎꯝ ꯎꯝ
ꯑꯁ ꯑꯗꯨ ꯃꯣꯏꯅ ꯅꯣꯔꯃꯦꯜ ꯔꯦꯟꯁ ꯄꯤꯕꯗꯣ ꯐꯥꯏꯚ ꯃꯟꯁ ꯁꯨꯕ ꯀꯥꯟꯗ ꯐꯣꯔ ꯍꯟꯗ꯭ꯔꯦꯠ ꯁꯝꯊꯤꯡꯗꯨ ꯐꯥꯏꯚ ꯍꯟꯗ꯭ꯔꯦꯠ ꯒ꯭ꯔꯥꯝ ꯑꯩꯒꯤꯗꯤ ꯐꯥꯏꯚ ꯍꯟꯗ꯭ꯔꯦꯠ ꯇ꯭ꯋꯦꯟꯇꯤ ꯒ꯭ꯔꯥꯝꯁꯔ ꯁꯨꯈ꯭ꯔꯕ ꯈꯔ ꯄꯣꯏꯟꯁ ꯍꯦꯟꯕ ꯎꯝ
ꯑꯣ
ꯎ
ꯑꯩꯠ ꯃꯟꯁꯗꯒꯤ ꯑꯉꯥꯡ ꯎꯝ ꯌꯥꯝ ꯋꯦꯠ ꯒꯦꯟ ꯇꯧꯕ ꯃ ꯇꯝ ꯂꯩꯕꯅꯦ ꯑꯗꯨ ꯃꯇꯝꯗ ꯌꯥꯝ ꯆꯦꯛꯁꯤꯜꯂꯣ ꯍꯧꯖꯤꯛ ꯆꯦꯛꯁꯤꯟꯒꯗꯕ
ꯍꯣꯏ ꯑꯗꯨꯅꯦ ꯑꯗꯨ ꯑꯩ ꯄꯨꯔꯤ ꯌꯥꯝ ꯆꯥꯅꯤꯡꯕꯀꯣ ꯑꯅꯤꯁꯨ ꯄꯦꯟꯗꯕꯅꯦ ꯑꯩꯗꯤ ꯁꯥꯁꯨ ꯆꯥꯅꯤꯡꯗꯦ ꯀꯔꯤꯁꯨ ꯆ ꯆꯥꯅꯤꯡꯗꯦ ꯑꯗꯨ ꯑꯍꯨꯝ ꯃꯔꯤꯒꯨꯝꯕ ꯑꯩꯗꯤ ꯑꯗꯨꯝ ꯆꯥꯅꯤꯡꯕ ꯑꯗꯨꯒꯤ ꯆꯥꯅꯤꯡꯉꯦ ꯑꯗꯨ ꯑꯣꯏꯔꯁꯨ ꯑꯩ ꯀꯣꯟꯇ꯭ꯔꯣ ꯇꯧꯅꯦ ꯑꯣ ꯍꯤꯗ ꯀꯣ
ꯁꯤꯗꯥ ꯀꯣꯕꯗꯤ
ꯍꯤꯗꯥꯛꯒꯨꯝꯕꯗꯤ ꯀꯥꯎꯁꯤ ꯑꯃꯒ ꯑꯔꯣꯟ ꯉꯛꯄꯅꯤꯅ ꯒꯣꯔꯃꯦꯟꯅ ꯄꯤꯕꯗꯣ
ꯍꯣꯏ
ꯑꯗꯨ ꯑꯗꯨ ꯆꯥꯏꯅꯦ ꯑꯣ ꯑꯗꯨꯗꯤ ꯍꯣꯏ ꯑꯗꯨꯝ ꯁ ꯃꯣꯔꯅꯤꯡ ꯏꯚꯅꯤꯡ ꯀꯣ
ꯎꯝ
ꯑꯗꯨ ꯅꯪ ꯇꯤꯞꯁ ꯍꯥꯏꯌꯨꯅꯦ ꯀꯔꯤ ꯀꯔꯤ ꯇꯧꯁꯤꯔꯥ ꯍꯥꯏꯕꯗꯨꯣ
ꯁꯨ ꯑꯗꯨꯝ ꯆꯦꯛꯑꯞ ꯆꯠꯂꯤꯗꯨꯗꯤ ꯀꯔꯤꯁꯨ ꯍꯥꯏꯅꯤꯡꯉꯥꯏ ꯂꯩꯇꯦ
ꯑꯩꯗꯤ ꯍꯦꯛ ꯐꯥꯏꯚ ꯃꯟꯁ ꯆꯦꯛꯞ ꯆꯦꯛꯑꯞ ꯆꯠꯂꯒ ꯀꯣ ꯆꯦꯟꯅꯥꯏꯗ ꯐꯖꯅ ꯐꯥꯏꯚ ꯃꯟꯁ ꯐꯥꯎꯕꯗꯤ ꯑꯗꯨꯝ ꯗꯣꯛꯇꯔꯅ ꯂꯥꯛꯑꯣ ꯂꯥꯛꯑꯣ ꯍꯥꯏꯕ ꯑꯦꯄꯣꯏ ꯂꯣꯏꯅꯃꯛ ꯇꯧꯈ꯭ꯔꯦ ꯑꯗꯨ ꯐꯥꯏꯚ ꯃꯟꯁ ꯁꯤꯛꯁ ꯃꯟꯁ ꯌꯧꯕ ꯀꯥꯟꯗ ꯆꯦꯛꯑꯞ ꯀꯔꯤꯁꯨ ꯆꯠꯇ꯭ꯔꯦ ꯑꯩꯗꯤ ꯇꯃꯦꯡꯂꯣꯡꯗ ꯅꯣꯡꯃ ꯆꯂꯦ
ꯎꯝ ꯅꯟ ꯃ ꯀꯔꯤ ꯍꯥꯏꯁꯔꯥ ꯍꯧꯖꯤꯛ ꯅꯪ ꯊꯥꯔꯠ ꯄ꯭ꯔꯥꯏꯁꯇꯔ
ꯑ ꯍ
ꯐꯥꯔꯁ ꯄ꯭ꯔꯥꯏꯝ ꯃꯤꯅꯤꯁꯇꯔꯗ ꯑꯃꯔꯥ ꯁꯦꯀꯦꯟ ꯑꯗꯨꯗꯤ ꯊꯥꯔꯠ ꯄ꯭ꯔꯥꯏꯝ ꯃꯤꯅꯤꯁꯇꯔ ꯌꯧꯔꯦ ꯑꯗꯨꯒꯤ ꯑꯦꯚ꯭ꯔꯤ ꯃꯟ ꯑꯕꯗꯤ ꯃꯟꯁ ꯀꯗꯧꯅ ꯑꯗꯨꯒ ꯅꯪ ꯄꯀꯗꯕ ꯎꯝ ꯍꯀꯗꯕ ꯃ ꯌꯥꯧꯔꯦ ꯍꯥꯏꯕ ꯀꯥꯟꯗ ꯀꯣ ꯑꯦꯕ꯭ꯔꯤ ꯋꯤꯛ ꯆꯠꯂꯣ ꯑꯗꯨꯝ ꯑꯦꯕ꯭ꯔꯤ ꯋꯤꯛ ꯆꯠꯂꯗꯤ
ꯎ ꯃꯥꯒꯤ ꯄ꯭ꯔꯣꯒ꯭ꯔꯦꯁꯁꯨ ꯈꯪꯕꯅꯦ ꯅꯠꯇ꯭ꯔꯗꯤ ꯃꯣꯏꯅ ꯑꯗꯨ ꯅꯨꯃꯤꯠꯇ ꯂꯥꯛꯑꯣ ꯀꯣ ꯍꯥꯏꯕ ꯅꯨꯃꯤꯠꯁꯨ ꯂꯩꯕꯅꯦ
ꯑꯣ ꯑꯗꯨ ꯍꯥꯏꯕꯗꯤ ꯀꯔꯤ ꯍꯥꯏꯕ꯭ꯔꯥ
ꯑꯦꯕ꯭ꯔꯤ ꯋꯤꯛ ꯊ ꯑꯗ꯭ꯔꯖ ꯅꯪ ꯑꯦꯠ ꯃꯥꯟꯁ ꯁꯨꯔꯦ ꯍꯧꯖꯤꯛꯀꯣ ꯑꯗꯣ ꯑꯦꯠ ꯃꯥꯟꯁ ꯗꯗꯤ ꯑꯃꯔꯛ ꯆꯠꯂꯣ ꯑꯗꯨꯒ ꯃꯥꯟ ꯃꯥꯥꯟꯁꯇ ꯑꯃꯨꯛ ꯀꯛ ꯆꯠꯂꯣ
ꯍꯣꯏ
ꯒꯗ ꯅꯪ ꯄꯣꯛꯀꯗꯕ ꯑꯥꯒꯁꯇ ꯑꯣꯏꯔꯗꯤ ꯑꯥꯒꯁꯇ ꯑꯣꯏꯔꯗꯤ ꯍꯞꯇꯥ ꯍꯞꯇꯥꯗ ꯑꯗꯨꯝ ꯆꯦꯛ ꯇꯧꯕ ꯅꯪꯅ ꯅꯪꯈ꯭ꯔꯗꯤ ꯑꯗꯨ ꯃꯣꯏꯅ ꯑꯥ ꯅꯦꯛꯁ ꯇꯥꯏꯝꯗ ꯑꯗꯨꯃꯥꯏ ꯂꯥꯛꯇ꯭ꯔꯁꯨ ꯌꯥꯏ ꯍꯥꯏꯔꯗꯤ ꯀꯥꯏꯗꯦ ꯑꯗꯨ ꯑꯣꯏꯔꯁꯨ ꯑꯐꯕꯗꯤ ꯑꯦꯚ꯭ꯔꯤ ꯋꯤꯛ ꯆꯠꯄꯅꯦ ꯌꯥꯝ ꯐꯥꯎꯕꯅꯦ
ꯑꯁ ꯇ ꯃꯦꯡꯡꯂꯣꯡꯗ ꯗꯣꯛꯇꯔꯁꯤꯡꯁꯤꯗꯤ ꯑꯁꯤ ꯅꯨꯃꯤꯠꯠꯇ ꯑꯃꯨꯛꯀꯟꯂꯥꯛꯑꯣ ꯀꯣꯅꯁꯨ ꯍꯥꯏꯗꯦꯀꯣ
ꯍꯥꯏꯔꯣꯏ ꯃꯣꯏꯗꯤ
ꯎꯝ
ꯏꯁꯥꯅ ꯈꯪꯉꯒꯀꯣ ꯑꯩꯒꯤ ꯝꯁꯦ ꯁꯨꯔꯦ ꯍꯥꯏꯕ ꯀꯥꯟꯗ ꯑꯗꯨꯝ ꯂꯥꯛꯑꯣ
ꯑꯣ ꯀꯔꯤꯒꯤ ꯑꯗꯨꯃꯥꯏꯅ ꯍꯥꯏꯇꯕ꯭ꯔꯥ ꯀꯣ ꯑꯇꯣꯞꯄ ꯒꯔꯃꯦꯟꯗ ꯗꯤ ꯑꯩꯒꯤ ꯐ꯭ꯔꯦꯟꯁꯤꯡꯅ ꯆꯠꯄꯗꯣ ꯑꯁꯤ ꯅꯨꯃꯤꯠ ꯍꯜꯂꯛꯑꯣꯀꯣ ꯁꯤ ꯅꯨꯃꯤꯠꯇ ꯂꯥꯛꯑꯣꯀꯣ ꯑꯗꯨꯝ ꯍꯥꯏꯌꯨꯀꯣ ꯑꯩꯈꯣꯏꯒꯤꯗꯤ ꯑꯗꯨꯃꯥꯏ ꯍꯗꯤꯅꯦ
ꯅꯣꯏ ꯅꯁꯥ ꯉꯝꯗ꯭ꯔꯗꯤ ꯑꯁꯤ ꯍꯩꯕꯒꯨꯝꯕ ꯅꯁꯥ ꯀꯩꯅꯣ ꯇꯧꯔꯗꯤ ꯑꯗꯨꯒꯨꯝꯕ ꯑꯗꯨꯒꯨꯝꯕ ꯑꯗꯨꯝ ꯈꯥꯛꯇ ꯃꯣꯏꯗꯤ ꯑꯗꯨꯝ ꯑꯩꯈꯣꯏꯅ ꯀꯔꯤꯅꯣꯃꯤ ꯀꯦꯔꯥ ꯍꯥꯏꯕ ꯀꯥꯟꯅ ꯃꯣꯏꯅ ꯑꯗꯨꯝ ꯍꯥꯏꯒꯅꯤ ꯑꯝ ꯈꯪꯗꯦ ꯑꯁ ꯅꯪ ꯑꯉꯥꯡ ꯍꯦꯛ ꯄꯣꯛꯄ ꯂꯣꯏꯔꯒ ꯑꯐꯗ ꯑꯗꯨꯝ ꯂꯩꯗꯣꯏꯔꯣ ꯇꯃꯦꯡꯂꯣ ꯑꯃꯨꯛ ꯀꯠꯂꯛꯀꯅꯤ
ꯂꯥꯛꯇ꯭ꯔꯗꯤ ꯃꯣꯏ ꯌꯥꯎꯔꯣꯏ ꯊꯨꯅ ꯂꯥꯛꯑꯣ ꯍꯥꯏꯒꯅꯤ ꯃꯣꯏꯗꯤ
ꯎꯝ
ꯑꯩꯒꯤ ꯃꯥꯗꯔ ꯏꯂꯣꯁꯨ ꯂꯩꯕꯒꯤꯀꯣ ꯍꯣꯏ ꯉꯥꯏꯌꯣꯀꯣ ꯑꯩ ꯍꯧꯖꯤꯛ ꯑꯩ ꯀꯣꯜ ꯇꯧꯔꯛꯀꯦ ꯉꯥꯏꯌꯣꯀꯣ ꯀꯣ ꯃꯥꯗꯤ ꯇꯧꯁꯦꯀꯣ ꯎꯝ